ꯎꯝ ꯇꯥꯏ ꯇꯥꯏ ꯇꯧꯗꯦ ꯅꯪꯒꯤ ꯍꯧꯖꯤꯛ ꯀꯩꯁꯨ ꯑꯗꯨꯝꯕꯒꯤꯕꯨꯗꯤ ꯍꯥꯏꯗꯤ ꯂꯩꯗꯅ ꯁꯨꯝ
ꯎꯝ ꯈꯥꯏꯦ ꯈꯥꯏꯦ ꯍꯥꯏꯗꯤ ꯃꯁꯥꯒꯤ ꯍꯥꯏꯗꯤ ꯄꯥꯝꯖꯕꯗꯨ ꯇꯨꯃꯤꯟ ꯄꯥꯝꯗꯕꯤꯗ ꯅꯣꯏ ꯑꯗꯨꯗꯤ ꯑꯗꯨ ꯇꯧꯔꯥ ꯀꯝꯄꯤꯌꯔ ꯇꯧꯁꯤꯜꯂꯛꯄꯤ
ꯑꯦ ꯌꯥꯝꯅ ꯀꯩꯅꯣ ꯑꯣꯏꯕꯤ ꯍꯥꯏꯇꯥꯔꯦꯅꯦ
ꯎꯝ
ꯑꯁ ꯑꯗꯨꯝꯕꯗꯨꯗꯤ ꯍꯩꯅꯗꯦꯍꯦ ꯑꯗꯨꯅ ꯊꯣꯛ ꯌꯦꯡꯗꯕ ꯑꯗꯨꯅ ꯈ꯭ꯋꯥꯏ ꯐꯔꯦ
ꯈꯠꯅꯅꯤꯡꯉꯒꯅ ꯃꯥꯑꯒ ꯈꯤꯇꯪ ꯍꯥꯏꯗꯤ ꯅꯨꯡꯉꯥꯏꯅꯗ꯭ꯔꯤꯕ ꯃꯤꯗꯣ ꯑꯗꯣ ꯗꯥꯏꯔꯦꯛ ꯀꯣꯛ ꯍꯥꯏꯗꯤ ꯀꯣꯛ ꯗꯥꯏꯔꯦꯛ ꯀꯣꯛ ꯍꯥꯏꯔꯛꯑꯣ ꯐꯣꯟ ꯇꯧꯁꯤꯟꯒꯦꯔ ꯃꯦꯁꯦꯖ ꯁꯥꯖꯤꯟꯒꯦꯔꯥ
ꯎꯝ
ꯊ ꯗꯏꯣ ꯗꯏ ꯀꯣ ꯈꯅ ꯍ
ꯎꯝ
ꯅꯨꯄꯤ ꯑꯃ ꯂꯩꯌꯦꯦ ꯅꯨꯄꯤ ꯑꯃ ꯨꯜꯁ ꯑꯗꯨꯝ ꯊꯥꯅꯕ ꯑꯃ ꯏꯟꯁꯇꯥꯗ ꯑꯗꯨꯝ ꯔꯤꯜꯁ ꯁꯥꯟꯅꯕꯁꯤꯗ ꯃꯥꯅ ꯔꯍꯥꯟꯗꯣꯏ ꯐꯦꯟ ꯑꯣꯏ ꯂꯩ ꯂꯦꯝꯕ ꯏꯟꯁꯇꯥꯁꯤꯗ ꯑꯔꯣꯏꯖꯕꯤꯅꯦ ꯑꯩꯈꯨꯟꯗꯠꯅꯖꯔꯤꯁꯦ ꯍꯥꯏꯗꯤ ꯑꯩ ꯑꯣꯣꯟꯟꯊꯣꯔꯛꯇꯣꯏꯗꯨꯅ ꯃꯦꯁꯤꯒꯤ ꯊꯣꯔꯛꯑꯅꯤꯗꯅ ꯃꯥꯏꯅꯃꯨꯛ ꯔꯣꯅꯥꯟꯗꯣꯒꯤꯃꯨꯛ ꯊꯣꯔꯛꯑꯅꯤꯗꯨꯅ ꯅꯣꯏ ꯑꯗꯨꯅꯤ ꯑꯗꯥꯅꯤ ꯇꯧꯔꯒ ꯇꯨꯃꯥꯡ ꯍꯨꯟꯗꯅꯕꯒꯤꯗꯣ ꯑꯗꯨꯅ ꯍꯦ ꯅꯨꯡꯉꯥꯏ ꯍꯥꯏꯕ ꯗꯥꯏꯔꯦꯛ ꯁꯥꯎꯅꯔ ꯈꯠꯅꯕꯁꯨ ꯅꯠꯇꯦ
ꯅꯣꯛꯅꯤꯡ ꯅꯣꯛꯅꯤꯡ ꯅꯣꯛꯅꯤꯡꯕꯁꯨ ꯌꯥꯎꯕꯅꯦꯕ
ꯌꯥꯎꯅꯤ
ꯍꯥꯏꯗꯤ ꯀꯩꯅꯣ ꯍꯥꯏꯗꯤ ꯇ꯭ꯔꯣꯜ ꯇꯧꯕꯗ ꯁꯦꯝꯕꯒꯤ ꯌꯥꯝ ꯌꯥꯝ ꯍꯥꯟ ꯍꯟꯅ ꯁꯦꯝꯕ ꯌꯥꯎꯗ꯭ꯔꯣ
ꯌꯥꯋꯣꯏ
ꯑꯗꯨꯝꯕꯗ ꯍꯣꯏ ꯑꯩꯈꯣꯏꯗꯕꯨ ꯁꯦꯝꯃꯛꯑꯁꯨ ꯅꯣꯛꯅꯤꯡ ꯅꯣꯛꯅꯤꯡꯕ ꯌꯣꯡ ꯌꯥꯝ ꯌꯥꯎꯋꯦ ꯍꯥꯏꯕ
ꯎꯝ
ꯅꯣꯏ ꯉꯔꯥꯉ ꯅꯍꯥꯟꯒꯤ ꯆꯨꯏꯠ ꯆꯨꯏꯠ ꯇꯧꯕꯗꯨꯒꯤ ꯁꯦꯝꯃꯛꯈ꯭ꯔꯗꯥꯏꯅꯦ ꯑꯃꯥ
ꯆꯦꯝꯉꯥ ꯁꯔꯞ ꯑꯗꯨꯅꯦ ꯑꯩꯩꯅ ꯅꯣꯉꯗ ꯑꯩꯁꯨ ꯍꯟꯗꯣꯅꯤꯅꯤ ꯇꯧꯔꯛꯄꯗ ꯆꯤꯠ ꯆꯨꯠ
ꯕꯔ ꯀꯥꯗ꯭ꯔꯣ ꯑꯗꯨꯕꯨ ꯅꯪ
ꯌꯦ
ꯀꯔꯝ ꯄꯥꯝꯃꯤ ꯔꯥꯟꯗꯣ ꯋꯥꯜꯂꯤꯅ ꯔꯥꯟꯗꯣꯅ ꯀꯃꯋꯥꯥꯏ ꯀꯣꯡꯅꯤ ꯆꯤꯛ ꯆꯨꯏꯠꯀꯥ ꯍꯥꯏꯖꯤꯜꯂꯦ ꯑꯁ ꯖꯥꯠ ꯖꯥꯠꯅꯤꯀꯣ ꯃꯤꯒꯩꯖꯦ
ꯈꯪꯗ꯭ꯔꯁꯨ ꯈꯪꯗꯦ
ꯑꯣ ꯑꯦꯈ ꯀꯔꯤ ꯇꯥ ꯍꯏꯅꯦꯕ ꯅꯨꯡꯉꯥꯏꯈ꯭ꯔꯕ ꯉꯥꯛꯇꯅꯤ ꯃꯅꯤꯄꯨꯔꯁꯤꯁꯨ ꯀꯨꯝꯍꯩꯗꯤ ꯋꯥꯠꯇꯕꯅꯤ ꯂꯝꯅꯤ
ꯃꯥ
ꯃꯤꯠꯀꯨꯃꯩꯅꯉꯥꯏꯅꯦ
ꯅꯠꯇꯦ ꯅꯍꯥꯟ ꯀꯩꯅꯣꯒꯤ ꯅꯣꯏ ꯅꯣꯏ ꯃꯅꯥꯛꯀꯤ ꯀ꯭ꯂꯕꯀꯤꯗꯨꯗ ꯀꯣꯛꯇꯁꯤ ꯁꯥꯟꯗꯔꯝꯝꯕꯩ ꯋꯥꯔꯤꯗꯨꯗꯥ
ꯍꯣꯏ ꯀ ꯀꯩꯅꯣ ꯊꯃꯤꯣꯏ ꯑꯦ ꯑꯥꯍꯣꯏ ꯀꯩꯅꯣ ꯃꯤ ꯀꯩꯅꯣꯗ ꯊꯥꯒꯠꯂꯛꯏꯗꯨꯗꯤ ꯑꯩꯈꯣꯏ ꯃꯅꯤꯄꯨꯔꯤ ꯅꯠꯇꯕ ꯀꯩꯅꯣꯒꯤ ꯅ꯭ꯌꯨꯁ ꯆꯦꯅꯦꯜꯒꯥꯡ ꯈꯔ ꯊꯥꯒꯠꯂꯛꯈꯤ ꯌꯥꯎꯈꯔꯦ
ꯍꯁ ꯐꯥꯎꯈ꯭ꯔꯦ ꯃꯥ ꯃꯃꯥꯏꯗ ꯃꯃꯥꯏ ꯎꯠꯇ꯭ꯔꯁꯨ ꯂꯨꯈꯐꯝꯗꯨꯗ ꯎꯠꯂꯒ ꯐꯥꯎꯈ꯭ꯔꯦ
ꯍꯣꯏ ꯕꯦꯔꯥꯅꯤꯀꯣ ꯑꯗꯨꯒꯤꯅ ꯁꯤꯁꯨꯁꯨ ꯍꯥꯏꯈꯤꯕꯅꯤ ꯕꯣꯜ ꯌꯦꯡꯉꯗꯤ ꯍꯦꯜꯃꯦꯠ ꯎꯞꯄ ꯌꯦꯡꯅꯔꯣ ꯍꯥꯏꯁꯦ
ꯐꯥꯀꯤꯕꯨꯣꯏ ꯀ ꯑꯣꯏꯣꯏ
ꯍꯣꯏ ꯏ ꯔꯨꯄꯤ ꯃꯅꯁꯤ
ꯍꯅ ꯌꯥꯎꯗꯔꯒꯗꯤ ꯣ ꯌꯦꯡ ꯌꯥꯒꯦ ꯍꯦꯜꯃꯦꯠ ꯎꯞꯇ꯭ꯔꯒꯗꯤ ꯎꯝ ꯀꯟꯁꯤꯜꯂꯛꯑꯗꯤ
ꯇꯖꯥꯠ ꯖꯥꯠ ꯌꯥꯝ ꯇꯧꯅꯔꯦ ꯖꯥꯠꯗꯤ ꯑꯁ ꯐꯨꯗꯕꯁꯨ ꯑꯗꯨꯖꯅ ꯌꯥꯎꯅꯩꯗ ꯑꯗꯨꯝ ꯊꯦꯡꯅꯕꯩꯀꯣ ꯈꯠꯅꯕꯩ
ꯎꯝ
ꯄꯣꯟꯗꯗꯤ ꯌꯥꯎꯅ ꯃꯄꯥꯟ ꯂꯝ ꯀꯩꯀꯩ ꯃꯣꯏꯌꯥ ꯁꯣꯝꯗꯥꯁ ꯁꯨꯝꯕ ꯌꯦꯠꯅꯕꯁꯤꯁꯨ ꯍꯥꯏꯗꯤ ꯃꯤ ꯀꯔꯤꯝꯗꯀꯥꯟꯁꯦ ꯄꯎ ꯄꯣꯛꯄꯣꯛ ꯆꯥꯛꯔꯄ ꯌꯥꯎꯕꯅꯦ
ꯍꯣꯏ ꯍꯥꯏꯗꯤ ꯈꯣꯏꯗꯧ ꯂꯝ ꯈꯔꯂ ꯂꯩꯉꯥꯏ ꯀꯔꯦꯝꯅꯁꯤꯜꯂꯛꯄꯗꯣ
ꯍꯣꯏꯦ ꯃꯃꯥꯡꯗ ꯆꯨꯡꯁꯤꯜꯂ ꯁꯦꯂꯦꯕ꯭ꯔꯦꯁꯟ ꯇꯧꯋꯔꯤꯅꯤ ꯀꯥꯟꯗꯗꯤ ꯍꯤꯡ ꯀꯥꯒꯠꯂꯛꯄꯤꯅꯦꯕ ꯇꯧꯅꯔꯤꯁꯦ
ꯎꯝ
ꯈꯪꯒꯦꯅ ꯂꯣꯏꯁꯤ ꯂꯣꯏꯁꯤꯜꯂꯛꯇꯣꯔꯦꯅꯦ ꯇꯦꯛ ꯇꯦꯛꯛꯇꯅ ꯍꯟꯗꯛꯀꯤꯁꯤ ꯅꯨꯡꯉꯥꯏꯈꯤꯗ꯭ꯔꯣ ꯍꯟꯗꯛꯀꯤꯁꯤ ꯅꯨꯡꯉꯥꯏꯈꯤ ꯐꯅ ꯍꯥꯏꯗꯤꯅꯨꯡ ꯔꯅꯨꯡꯇꯤꯒꯤ ꯍꯥꯏ ꯔꯨꯇꯤꯒꯤ ꯑꯃꯥꯎ ꯂꯦꯞꯇꯦꯗ
ꯎꯝ
ꯂꯍꯜꯣ ꯏꯗꯨ ꯃꯦꯠ ꯎꯝ ꯂꯩꯇ꯭ꯔꯣ ꯒꯦꯞ ꯂꯩꯕ ꯌꯥꯎꯋꯦ ꯍꯥꯟꯅ ꯀꯤꯍꯧꯒ ꯁꯨꯡꯒꯦꯞ ꯂꯦꯞꯇ ꯐꯠꯇꯕꯤꯅꯦꯕ ꯑꯗꯨꯅ ꯑꯗꯨꯝ ꯅꯨꯡꯉꯥꯏꯔ
ꯍꯌꯦꯡ ꯋꯥꯔꯜ ꯀꯞ ꯂꯣꯏꯔꯀꯥꯟꯗꯕꯨꯗꯤ ꯃꯤ ꯈꯔꯗꯤ ꯑꯗꯨꯝ ꯇꯨꯝꯕꯀꯣ ꯋꯥꯠꯄꯒꯤ ꯅꯥꯅꯔꯅꯤ ꯈꯔ ꯃꯤꯕꯤꯠꯀ ꯗ ꯗꯥꯛ ꯁꯥꯏꯀꯜꯒ ꯂꯩꯕꯤꯗꯣ ꯇꯨ ꯃꯖꯥ ꯑꯃ ꯃꯦꯃꯥꯟ ꯇꯥꯟꯅꯗ꯭ꯔꯦꯕ
ꯍꯣꯏ ꯃꯇꯝ ꯈꯔ ꯍꯥꯡꯕ ꯃꯤꯗꯨ ꯃꯥꯗꯤ ꯐꯩꯗꯅ ꯍꯥꯏꯗꯤ ꯑꯗꯨꯝ ꯅꯨꯡꯊꯤꯜꯗ ꯇꯨꯝꯕ ꯐꯣꯠꯂꯣꯁꯨ ꯍꯥꯏꯗꯤ ꯃꯤ ꯊꯕꯛ ꯅꯣꯡꯉꯥꯜꯂꯒ ꯊꯕꯛ ꯆꯠꯇ ꯌꯥꯗꯕ ꯇꯧꯗ ꯌꯥꯗꯕ ꯀꯥꯡꯕꯨꯗꯨꯗꯤ ꯐꯨ ꯅꯐꯨꯗ ꯌꯦꯡꯉꯨꯔꯒꯁꯨ ꯇꯧꯁꯤꯟꯈꯤꯗꯣꯏꯅꯦꯕ
ꯎꯝ
ꯑꯗꯨꯝ ꯀꯥꯟꯗꯨꯗꯅꯦ ꯋꯥꯅꯗꯣꯏꯁꯦ ꯌꯥꯝꯅ ꯃꯈꯣꯏ ꯑꯗꯨꯝ ꯈꯔ ꯅꯨꯡꯊꯤꯗ ꯀꯔꯤꯗ ꯇꯨꯝꯍꯧꯕ ꯌꯥꯏ ꯑꯇꯣꯞꯄ ꯋꯥꯈꯩꯁꯤꯅꯤ ꯕꯦꯔꯥ ꯇꯥꯗꯣꯏꯁꯤ ꯃꯥꯏ ꯐꯣꯟꯁꯤꯁꯨꯑꯕꯥꯥ ꯆꯥꯁ ꯆꯡꯉꯣ ꯁꯨꯡꯌꯥ ꯌꯥꯗꯕꯤ
ꯂꯝ ꯁꯠ ꯐ
ꯎꯝ ꯄꯣꯟ ꯄꯨꯡ ꯀꯌꯥꯗꯏꯅꯣ ꯄꯣꯟ ꯄꯨꯡ ꯇꯔꯥꯃꯈꯥꯏ ꯄꯨꯡ ꯑꯃꯗꯤ ꯋꯥꯠꯂꯤꯀꯣ ꯉꯁꯤꯗꯤ ꯀꯔꯤꯗ ꯁꯞꯄꯣꯔꯠ ꯂꯩꯕ
ꯃꯁꯤꯗꯤ ꯁꯞꯄꯣꯔꯠ ꯀꯩ ꯀꯩꯝ ꯂꯩꯇꯦꯗꯕꯨꯣ ꯅꯨꯡꯉꯥꯏ ꯑ ꯁꯨꯝ ꯍꯥꯏꯗꯤ ꯅꯨꯡꯉꯥꯏꯕꯩ ꯀꯩꯅꯣ ꯇꯧꯔꯒ ꯌꯦꯡꯕ ꯑꯗꯨ
ꯈꯨꯔꯦ ꯈꯔ ꯀꯔꯦ ꯈꯔ ꯕꯤꯠ ꯇꯧꯅꯕ ꯍꯖꯥꯛ ꯈꯤꯇꯪ ꯊꯥꯖꯤꯟꯈꯒꯦ ꯑꯗꯨꯒ ꯅꯨꯡꯉꯥꯏꯅ ꯏꯟꯖꯤꯟꯒꯦ ꯀꯥꯟꯗꯦ
ꯊꯥꯖꯂ ꯊꯥꯖꯜꯦ
ꯌꯦꯡꯕ꯭ꯔꯥ ꯆꯠꯄ꯭ꯔꯥ ꯀꯩꯅꯣ ꯇꯧꯕ
ꯎꯝ
ꯅꯌꯥꯝꯗꯤꯃꯤꯗꯥꯕꯩ ꯉꯥ ꯍꯥꯏꯝꯁꯤꯂꯥꯏ
ꯅꯨꯡꯉꯥꯏꯕꯅꯦ ꯑꯗꯨꯅꯕꯤ ꯂꯩꯕꯅꯦ
ꯉꯔꯥꯡ ꯑꯩꯈꯣꯏ ꯁꯤꯡꯖꯨ ꯋꯥ ꯆꯥꯗꯕ ꯉꯥꯡ ꯈꯔ ꯅꯨꯡꯉꯥꯏ ꯅꯨꯡꯗꯥꯡ ꯑꯗꯩꯗꯤ ꯅꯨꯡꯉꯥꯏꯔꯦ ꯄꯨꯡ ꯀꯩꯅꯣꯗ ꯇꯔꯨꯛꯇ ꯇꯨꯝꯃꯃꯤꯅ ꯇꯔꯨꯛ ꯃꯈꯥꯏ ꯇꯔꯦꯠꯄꯣꯏ ꯇꯥꯗꯧꯣꯔꯝꯕꯅꯤ ꯍꯧꯒꯣꯠꯂꯀꯥꯟꯗ ꯑꯩ ꯥꯔꯨ ꯃꯈꯥꯏ ꯕꯣꯔꯣꯃꯈꯥꯏ ꯇꯥ ꯂꯩꯔꯝꯗꯅ ꯑꯁ ꯈꯪꯉꯨꯔꯝꯅꯤ
ꯑꯩ ꯀꯩꯅꯣꯗꯣ ꯍꯥꯏꯗꯤ ꯐꯤꯞꯇꯤꯟ ꯐꯤꯞꯇꯤꯟ ꯃꯤꯅꯠꯁ ꯑꯃꯨꯛ ꯍꯥꯏꯗꯤ ꯆꯣꯟꯊꯔꯦꯗꯅ ꯆꯣꯟꯗ꯭ꯔꯃꯤꯅ ꯃꯊꯪꯒꯤ ꯃꯦꯠꯁꯀꯤ ꯉꯥꯛꯇꯪ ꯂꯩꯔꯒ ꯍꯧꯔꯛꯄꯅꯦꯕ
ꯍꯣꯏ ꯆꯞ ꯆꯥꯈꯔꯦ ꯑꯗꯨ ꯑꯗꯨ ꯑꯗꯨꯅꯁꯨ ꯅꯨꯡꯉꯥꯏꯈꯔꯦꯕ ꯍꯥꯏꯗꯤ ꯏꯖꯤꯞꯀ ꯀꯩꯅꯣꯗꯨ ꯌꯦꯡꯈꯨꯔꯃꯤꯅ ꯃꯣꯏꯁꯨ ꯄꯦꯅꯥꯜꯇꯤ ꯀꯥꯎꯅꯕꯅꯤꯅꯀꯣ ꯑꯗꯨ ꯌꯦꯡꯈꯨꯔꯃꯤꯅ ꯆꯞ ꯆ ꯆꯥꯈꯤꯕꯗꯣ ꯃꯇꯝ ꯑꯗꯨ ꯑꯣꯏꯈꯔꯦ
ꯎꯝ ꯑꯗꯨ ꯀꯔꯤꯅꯣ ꯍꯥꯏꯗꯤ ꯃꯦꯠꯁꯦ ꯃꯣꯏ ꯌꯥꯝ ꯀꯨꯝꯃꯟꯗ꯭ꯔꯣꯁꯤꯅ ꯑ ꯈꯜꯂꯤ ꯍꯥꯏꯗꯤ ꯆꯣꯟꯊꯈꯤꯕꯒꯤ ꯑꯗꯨꯒꯤ ꯑꯣꯏ ꯂꯩꯔꯝꯃꯦ
ꯍꯦ
ꯁꯤꯦ ꯀꯨ ꯇꯨ
ꯇꯨꯝ ꯍꯥꯏꯨ ꯀꯩꯅꯣ ꯇꯨꯝ ꯕꯥꯔꯣꯗꯅꯤ ꯍꯧꯒꯠꯂꯛꯁꯦ
ꯕꯥꯔꯣ ꯃꯈꯥꯏꯗ ꯍꯧꯣꯜꯂꯛꯦ ꯑꯩꯁꯨ
ꯐꯖꯔꯦ ꯑꯗꯨꯗꯤ ꯋꯥꯔꯦ ꯃꯈꯥ ꯂꯥꯃꯦꯦ ꯆꯥꯕ ꯇꯨꯝꯕ ꯃꯇꯝꯗꯤ ꯐꯖꯔꯕꯃꯤꯅ ꯆꯦꯡ ꯁꯦꯡ ꯁꯦꯡ ꯁꯦꯡ ꯁꯦꯡ ꯁꯦꯡ ꯁꯦꯡ ꯁꯦꯡꯦꯡꯦꯡ
ꯀꯩꯅꯣꯒꯤ ꯀꯔꯤ ꯃꯔꯩ ꯁꯨꯝ ꯌꯦꯠꯅ ꯀꯥꯟꯗꯅꯦ
ꯎꯝ
ꯁꯤꯒꯤ ꯀꯥꯡꯕꯨꯁꯤꯗ ꯍꯧꯖꯤꯛ ꯀꯟꯅ ꯇꯧꯔꯤꯁꯦ ꯑꯇꯩ ꯀꯔꯤꯝ ꯅꯠꯇꯦꯕ ꯁꯨꯝ ꯥꯡꯑꯀꯥꯟꯁꯤꯗ ꯑꯇꯩ ꯂꯣꯏ ꯉꯥꯡꯍꯜꯂꯒ ꯅꯣꯏ ꯋꯥꯔꯜ ꯀꯞ ꯀꯥꯏꯅꯣ ꯁꯤꯅꯦꯕ ꯃꯦꯝꯁꯨ ꯑꯣꯏꯔꯁꯨ ꯑꯗꯒꯤ ꯀꯩꯅꯣ ꯇꯧꯔꯒꯁꯨ ꯑꯁꯦꯡꯕꯗꯁꯨ ꯑꯁꯤ ꯑꯗꯨꯝ ꯍꯥꯏꯔꯒ ꯂꯩꯔꯤꯑꯕ ꯃꯔꯤꯩ ꯃꯔꯔꯤꯩ ꯃꯄ ꯄꯥꯗꯦꯗꯅ ꯑꯗꯣ ꯈꯨꯐꯝ ꯈꯪꯗꯦꯗꯅ ꯂꯩꯇ꯭ꯔꯕꯅꯤꯅ
ꯑꯣꯏꯣꯏꯦ
ꯑꯗꯨ ꯍꯥꯏꯗꯤ ꯍꯟꯗꯛꯀꯤꯁꯤ ꯂꯧꯁꯤꯜꯂꯒꯗꯤ ꯃꯔꯔꯤ ꯑꯣꯏꯅ ꯑꯗꯨꯝ ꯗꯥꯏꯔꯦꯛ ꯑꯗꯨꯝ ꯇꯧꯅ ꯌꯥꯏꯌꯦꯗꯅ ꯌꯦꯊꯠꯅꯕꯒꯤꯗ ꯑꯗꯨꯝ ꯑꯃꯅ ꯍꯦꯜꯂꯦꯅ ꯑꯃꯅꯦ ꯍꯦꯜꯂꯦꯅ ꯍꯥꯏꯔꯒ ꯂꯣꯏꯁꯤꯟꯈꯤꯕꯗꯨꯗꯤ ꯅꯨꯡꯉꯥꯏꯔꯣꯏꯕ ꯀꯩꯁꯨ
ꯍꯅꯦ ꯇꯧꯕꯗꯤ ꯍꯟꯗꯛꯁꯤ ꯃꯣꯏ ꯒꯅꯥꯒꯤ ꯅꯨꯄꯥ ꯑꯃ ꯂꯩꯕꯗꯣ ꯃꯟꯇꯔ ꯀꯥꯝꯕ ꯑꯃ ꯂꯩꯇ꯭ꯔꯣ ꯆꯥꯗꯣꯏꯅꯦ ꯅꯍꯥ ꯆꯨꯝꯒꯦ ꯇꯧꯔꯛꯏꯀꯣ ꯅꯍꯥ ꯑꯗꯨꯏꯗꯨꯅ
ꯂ ꯀꯌꯥꯗ ꯁꯩ ꯆꯂ ꯎꯝ
ꯍ
ꯃꯥ ꯆꯩꯅꯤ ꯃꯥꯅ ꯅꯤꯔꯤꯗꯣ
ꯅꯣꯏ ꯃꯤꯍꯨꯟ ꯊꯥꯍꯨꯟ ꯁꯨꯔꯝꯃꯣꯏ ꯃꯁꯤꯒꯤꯗꯨꯗꯤ ꯅꯥꯕ
ꯏꯁ ꯃꯤ ꯑꯔꯣꯏꯖꯕꯤꯗ ꯍꯥꯏꯗꯤ ꯃꯤꯍꯨꯟ ꯑꯔꯣꯏꯖꯕꯤꯗ ꯂꯣꯏ ꯁꯨꯗ꯭ꯔꯦꯕ ꯍꯥꯏꯗꯤ ꯀꯩꯅꯣꯅ ꯍꯦꯜꯂꯒ ꯂꯩꯕꯁꯨ ꯅꯠꯇ꯭ꯔꯤꯑꯕ
ꯎꯝ
ꯑꯗꯨꯇꯥꯔꯁꯨꯗ ꯑꯗꯨꯝ ꯁꯤꯡꯗꯣꯔꯛꯄꯗꯣ ꯄꯨꯔꯥ ꯐꯥꯏꯅꯦꯜ ꯁꯥꯟꯅꯕꯩ ꯃꯑꯣꯡꯗꯣ ꯑꯗꯨꯝ ꯇꯧꯔꯛꯑꯃꯤꯅ
ꯃꯦꯠꯁꯇꯨ ꯑꯗꯨ ꯃꯦꯠꯁꯇꯨ ꯅꯨꯡꯉꯥꯏꯕꯅꯦꯕ ꯌꯥꯎꯔꯛꯇꯔꯤ ꯅꯍꯥꯟꯗꯒꯤ ꯁꯥꯟꯅꯔꯛꯄꯗ ꯅꯤꯛ ꯅꯤꯛ ꯂꯥꯎꯁꯤꯟꯕꯤꯗꯨꯅ ꯏꯁꯥꯗ
ꯐꯥꯏꯅꯦꯜꯒ ꯆꯞ ꯃꯥꯅꯖꯤꯜ ꯂꯛꯑ ꯑꯗꯨꯝ ꯀꯩꯅꯣꯗꯨꯝ ꯅꯤꯡꯁꯤꯡꯉꯛꯂꯗ꯭ꯔꯣ ꯑꯗꯨꯝ ꯍꯥꯏꯗꯤ ꯃꯃꯥꯡꯒꯤ ꯐ꯭ꯔꯥꯟꯁꯀ ꯁꯥꯟꯅꯕꯩꯗ ꯑꯗꯨꯝ ꯅꯤꯡꯁꯤꯡꯍꯜꯂꯛꯇ꯭ꯔꯣ
ꯎꯝ ꯊꯃꯣꯏꯅꯨꯡꯗꯩ ꯈꯔ ꯈꯗꯤ ꯄꯨꯍꯟꯅꯤꯡꯕꯗꯤ ꯐꯥꯎ ꯍꯧꯔꯛꯑꯕꯅꯦ ꯑꯗꯨꯒꯗꯤ ꯌꯥꯈꯤꯗ꯭ꯔꯦ
ꯎꯝ
ꯑꯩꯒꯤ ꯄꯩꯁꯥꯗꯨ ꯐꯪꯍꯧꯕꯨꯗꯤ ꯀꯩꯝ ꯈꯜꯂꯔꯣꯏꯗꯕ ꯑꯗꯨꯒ ꯐꯪ ꯐꯡꯁꯤꯜꯂꯛꯇꯕꯗꯨꯗꯗꯤ ꯑꯩ ꯃꯁꯤ ꯍꯣꯏ ꯄꯣꯖꯆꯁꯅꯨꯗ ꯒꯥꯏ ꯈꯜꯂꯛꯄ ꯃꯇꯥꯡ ꯈꯔ ꯌꯥꯎꯍꯧꯔꯝꯃꯦ ꯑꯩꯁꯦ
ꯑꯥ ꯀꯩꯅꯣꯒꯤ ꯑ ꯒꯅꯥꯒꯤ ꯃꯣꯏ ꯃꯥꯏꯕꯗ ꯑꯗꯨꯅ ꯕ꯭ꯂꯦꯛ ꯃꯦꯖꯤꯛ ꯇꯧꯕꯩꯗ ꯆꯪꯗꯦꯅ ꯇꯧꯕꯩꯗꯣ ꯁꯣꯝꯗ ꯖꯥꯏ ꯃꯇꯥꯗꯤ ꯇꯧꯋꯦ
ꯍꯣꯏ ꯖꯩ ꯃꯇꯥꯗꯤ ꯇꯧꯏꯗꯨꯗꯤ ꯃꯦꯁꯤꯒꯤ
ꯍꯥꯏꯚ ꯍꯩꯕꯣꯏ ꯍꯩꯇꯕꯣꯏ ꯖꯩ ꯃꯥꯇꯥꯗꯤ ꯃꯩ ꯆꯠꯇ꯭ꯔꯣ ꯑꯗꯨ
ꯍꯣꯏ ꯖꯥꯠ ꯖꯥꯠꯅꯤꯅ ꯁꯦꯝꯕꯁꯤ ꯐꯖꯅ ꯍꯩꯅꯩ ꯃꯤ ꯃꯈꯩꯁꯦ
ꯑꯗꯨꯒꯤꯗꯣ ꯑꯁꯦꯡꯕꯒꯤ ꯈꯨꯔꯨꯝꯕ ꯃꯤꯖꯥꯠꯂ ꯑꯩ ꯒ꯭ꯌꯥꯟ ꯇꯥꯗ꯭ꯔꯦ
ꯑꯗꯨ ꯑꯣꯏꯔꯝꯗꯧ ꯃꯥꯜꯂꯦ ꯑꯗꯨꯗꯤ ꯃꯣꯏ ꯌꯥꯝ ꯊꯥꯒꯠꯅꯈꯤꯗ꯭ꯔꯣ
ꯎꯝ ꯏꯟꯗꯤꯌꯥꯗ ꯂꯥꯛꯑꯝꯕꯩꯗꯤ ꯂꯥꯛꯑꯝꯕꯩ ꯀꯩꯅꯣꯗꯤ ꯇꯧꯋꯦꯗꯅ ꯑꯗꯨꯗ ꯈꯣꯏꯔꯝꯕꯩ ꯑꯣꯏꯔꯝꯗꯧ ꯃꯥꯂꯦ ꯑꯩꯁꯨ ꯐꯅ ꯈꯪꯍꯧꯗ꯭ꯔꯦꯕ
ꯑꯗꯨꯒꯤ ꯑꯣꯏꯔꯝꯒꯅꯤ ꯃꯥ ꯁꯤꯟꯗꯨꯨ ꯀꯩꯒ ꯌꯥꯝ ꯅꯝꯗ ꯈꯣꯠꯇ ꯈ ꯇꯧꯈꯤꯗꯥꯏꯅꯦ
ꯑꯣ
ꯌꯥꯝ ꯅꯩꯕ ꯅꯨꯄꯥꯅꯤ
ꯑꯗꯩ ꯀꯩꯅꯣꯗ ꯑꯃꯨꯛ ꯑꯥ ꯏꯁꯄꯥꯏꯗꯔꯃꯦꯟꯒꯤ ꯇ꯭ꯔꯦꯂꯔꯒꯤꯗ ꯌꯥꯎꯋꯤꯗꯅ
ꯀꯔꯝꯕꯒꯤꯅꯣ ꯎꯗ꯭ꯔꯤ ꯑꯣ ꯍꯟꯗꯛꯀꯤ ꯑꯣ ꯍꯟꯗꯛꯀꯤ ꯑꯣ ꯊꯥꯒꯠꯂꯛꯄꯩꯗꯣ ꯎꯝ ꯎꯝ
ꯑꯗ ꯑꯃꯨꯛ ꯁꯨꯏꯗꯣ ꯌꯥꯎꯗ꯭ꯔꯦꯗꯅ ꯑꯗꯨ ꯌꯥꯎ ꯇꯕꯩ ꯑꯃꯨꯛ ꯃꯦ
ꯎꯝ ꯊꯦꯡꯅꯗꯔꯤ ꯑꯗꯨ ꯃꯗꯤ ꯑꯩ
ꯑꯦ ꯑꯥꯏꯅ ꯇꯧꯔꯒ ꯁꯦꯝꯃꯦ ꯑꯗꯨꯒ ꯕꯦꯠꯃꯦꯟ ꯕꯦꯠꯃꯦꯟ ꯀꯩꯅꯣ ꯇꯧꯕꯩ ꯕꯦꯠꯃꯦꯟꯠ ꯊꯤ ꯂꯥꯛꯄꯩ
ꯑꯣ ꯃꯑꯣꯡ ꯇꯥꯔꯝꯃꯣꯏ ꯑꯗꯨ
ꯕꯦꯠꯃꯦꯟꯗꯨꯅ ꯑꯃꯨꯛ ꯀꯩꯅꯣꯗꯣ ꯍꯥꯟꯅꯒꯤ ꯑꯃ ꯕꯦꯜꯗꯣ
ꯑꯥ
ꯑꯗꯨꯅ ꯑꯗꯨꯅ ꯑꯣꯏꯍꯟꯕ ꯃꯥꯅ ꯀꯥꯛꯄ ꯍꯦꯜꯂꯤꯗ
ꯀꯩ ꯃꯥ ꯀꯥꯛꯄ ꯑꯣ ꯑꯗꯨ ꯍꯣꯏ ꯍꯣꯏ ꯍꯣꯏ
ꯑꯗꯩ ꯍꯟꯗꯛꯀꯤꯗꯤ ꯁꯛ ꯍꯥꯏꯗꯤ ꯁꯛꯀꯤ ꯅꯠꯇꯕꯤꯗ ꯍꯟꯗꯛꯀꯤꯗꯤ ꯈꯤꯇꯪ ꯐꯥꯒꯤ ꯇꯥꯕꯝ ꯇꯧꯗ꯭ꯔꯣ
ꯇꯥꯏꯗ
ꯍꯟꯗꯛꯀꯤ ꯃꯃꯥꯡꯒꯤꯗꯨ ꯐꯥꯎꯕ ꯑꯗꯨꯝ ꯍꯥꯏꯗꯤ ꯄꯣꯁ ꯇꯥꯕꯅꯦ ꯑꯗꯨꯝ ꯑꯗꯨꯝ ꯌꯥꯏꯑꯕ ꯀꯥꯛꯄꯗꯤ ꯑꯃ ꯀꯩꯅꯣꯗꯨꯅ ꯕꯦꯜꯗꯨꯅ ꯁꯥꯔꯗꯨꯅ ꯀꯥꯛꯄ ꯍꯦꯜꯂꯛꯑꯣ
ꯍꯦꯜꯂꯤ ꯍꯥꯏꯗꯤ ꯇꯛ ꯀꯥꯔꯀꯥꯟꯗ ꯄꯣꯠꯇꯣ ꯊꯣꯛꯄꯗꯣ ꯎꯝ
ꯑ ꯃꯥꯏ ꯕꯣꯗꯤ ꯆꯦꯟꯖꯇꯨꯅꯦ ꯃꯩ ꯆꯠꯂꯤꯔꯤꯅꯦ
ꯎꯝ
ꯕꯣꯗꯤꯁꯤꯃꯗꯤ ꯅꯥꯕ ꯀꯞꯅꯤꯡꯉꯦ ꯐꯖꯅ ꯎꯄꯥꯏ ꯁꯨꯡ ꯂꯩꯇ꯭ꯔꯦ ꯣꯗꯤꯁꯤ ꯀꯃ ꯇ ꯑꯩꯈꯣꯏꯕꯨꯗꯤꯁꯤꯅ ꯀꯃꯥꯏꯅ ꯇꯧꯖꯥꯠꯅꯣ ꯈꯪꯗꯦꯕ ꯁ ꯃꯤꯇꯥꯗꯦ ꯁꯤ ꯃꯤꯇꯥꯗꯦ
ꯐꯥꯒꯤ ꯑꯣꯏꯅ ꯀꯩꯅꯣ ꯇꯧꯔꯤꯗꯣꯗꯤꯅꯤ ꯅꯪꯅ ꯃꯥꯟꯅꯕꯗ ꯊꯥꯖꯤꯜꯂꯣ ꯑꯗꯨꯒ ꯍꯥꯏꯗꯤ ꯕꯦꯜꯒꯤ ꯑꯗꯨꯒꯤ ꯃꯥꯏ ꯕꯣꯗꯤ ꯑꯃꯅꯦ ꯍꯥꯏꯔꯒ ꯀꯔꯝꯕ ꯐꯤꯂꯝꯒꯤꯅꯣꯗꯤ ꯍꯥꯏꯗꯣꯛꯎꯅꯣꯅ ꯍꯥꯏ ꯑꯃ ꯂꯩꯕꯅꯦ
ꯃꯌꯥꯡ ꯏꯀꯪ ꯀꯪꯕꯩ ꯌꯥꯝ ꯑꯗꯩ ꯑꯔꯣꯏꯖꯕꯣꯏ ꯅꯣꯏꯕꯒꯤ ꯃꯁꯥ ꯐꯕꯩ ꯂꯣꯏ ꯁꯨꯕꯅꯦꯕ
ꯑꯣ